ꯑꯣ
ꯍꯂꯣ
ꯇꯥꯕꯔ‌ꯣ
ꯇꯥꯏꯌꯦ
ꯀꯩꯗꯧꯔꯤꯅꯣ
ꯂꯕ‌‌ꯣ ꯍꯥꯝ ꯉꯁꯥꯏꯒꯩ ꯇꯨꯝꯃꯒ ꯂꯩꯔꯒ ꯍꯧꯒꯠꯂꯕꯣ ꯍꯪꯕꯗ ꯍꯥꯝ ꯀꯥꯏꯅ
ꯆꯥꯛ ꯊꯣꯡꯕ ꯂꯣꯏꯔꯦ ꯐꯤ ꯀꯩꯀꯥ ꯁꯨꯕ ꯂꯣꯏꯔꯦ
ꯑꯣ ꯄꯨꯡ ꯑꯃ ꯃꯈꯥꯏ ꯇꯥꯔꯦ ꯑꯗꯨꯒ ꯑꯌꯨꯛꯇꯤ ꯅꯠꯇ꯭ꯔꯦꯗꯅ
ꯍꯣꯏ
ꯀꯔꯤ ꯍꯣꯏꯅꯣ ꯀꯔꯤ ꯍꯣꯏꯅꯣ
ꯉ ꯉꯁꯤꯗꯤ ꯗꯥꯏꯖꯦꯁꯟꯒꯤ ꯀꯩꯅꯣ ꯆꯥꯔꯤꯌꯦ ꯃ‌‌ꯪꯒꯦ ꯆꯔꯤꯌꯦ
ꯑꯣ
ꯅꯪꯗꯤ
ꯍꯤꯞꯄꯒ ꯂꯩꯌ‌ꯦ ꯅꯣꯡꯖꯨꯋꯦ
ꯅꯣꯡꯆꯨꯋ‌‌ꯦ ꯑꯁꯤꯗꯤ ꯀꯩꯅꯣ ꯑ ꯇꯣꯛꯈ꯭ꯔꯦ ꯅꯪ ꯊꯕꯛ ꯐꯝꯗ꯭ꯔꯥ ꯅꯠꯇ꯭ꯔꯒ ꯌꯨꯝꯗꯔꯣ
ꯊꯕꯛ ꯃꯐꯝꯗꯅꯦ
ꯑꯣ
ꯕꯦꯟꯁ ꯇ ꯍꯤꯞꯄꯒ ꯂꯩꯌꯦ
ꯀꯁꯇꯃꯔ ꯂꯥꯛꯇ꯭ꯔꯕꯣ
ꯅꯣꯡ ꯆꯨꯋꯦ ꯂꯥꯛꯇꯦ ꯑꯣ ꯄꯦꯁꯦꯟꯠ ꯍꯥꯏꯗꯣꯏꯕ
ꯄꯦꯁꯦꯟꯠ ꯍꯣꯏ ꯍꯣꯏ ꯍꯣꯏ
ꯄꯦꯁꯦꯟꯠ ꯂꯥꯛꯇꯤꯌꯦ ꯅꯣꯡ ꯆꯨꯕꯒꯤ
ꯑꯗꯨꯝ ꯐꯖꯅ ꯂꯥꯛꯄ꯭ꯔꯣ
ꯂꯥꯛꯇꯕ ꯅꯨꯃꯤꯠꯁꯨ ꯌꯥꯎꯋꯤ ꯂꯥꯛꯇ ꯂꯥꯛꯄ ꯅꯨꯃꯤꯠꯁꯨ ꯌꯥꯎꯋꯦ ꯐꯖꯅ ꯆꯤꯟꯕ ꯅꯨꯃꯤꯠꯁꯨ ꯌꯥꯎꯋꯤ ꯑꯗꯨꯕꯨꯗꯤ ꯕꯤꯖꯤꯅꯦꯁ ꯅꯤꯗꯅ
ꯍꯣꯏ
ꯀꯅꯥ ꯀꯅꯥ ꯂꯩꯒꯦ
ꯑꯩ ꯍꯨꯏ ꯃꯆꯥꯒ
ꯆꯥꯛ ꯄꯤꯖꯔꯕꯣ ꯅꯪ ꯍꯨꯏꯗꯣ
ꯍꯣꯏ ꯑꯌꯨꯛ ꯉꯟꯇꯥꯗ ꯄꯤꯕꯅꯦ ꯉꯔꯥꯡ ꯅꯨꯡꯗꯥꯡꯒꯤ ꯆꯥꯛ ꯂꯩꯕꯀꯣ
ꯑꯣ ꯑꯗꯣ ꯁꯥꯁꯨ ꯄꯤꯕ꯭ꯔꯣ ꯅꯪꯅ ꯆꯥꯛ ꯁꯥꯏꯔꯤꯗꯣ ꯑꯗꯨꯗ ꯁꯥꯁꯨ ꯌꯥꯎꯔꯒ
ꯄꯤꯔꯦ ꯁꯥ ꯁꯥ ꯆꯥꯔꯤꯉꯩ ꯀꯩꯅꯣ ꯉꯥꯏꯍꯥꯛ ꯃꯥꯖꯦ ꯌꯥꯝ ꯑꯉꯥꯡ ꯑꯣꯏꯕꯀꯣ
ꯑꯣ ꯑꯣ
ꯑꯗꯨꯒꯤ ꯑꯩ ꯄꯤꯗꯕꯅꯦ ꯊꯥ ꯑꯍꯨꯝ ꯍꯦꯜꯂꯗꯤ ꯄꯤꯕ ꯍꯧꯔꯅꯤ ꯀꯥꯞꯄꯇꯦ ꯊꯥ ꯑꯍꯨꯝ ꯀꯩꯅꯣ ꯑ ꯁꯨꯗꯦꯕ
ꯑꯣ ꯑꯗꯣ ꯃꯤꯛꯁ ꯕ꯭ꯔꯤꯠ ꯑꯣꯏꯕ꯭ꯔꯥ ꯑꯗꯨ ꯍꯨꯏꯗꯣ ꯍꯨꯏꯅꯥꯎꯗꯣ
ꯄꯣꯀꯦꯠ ꯗꯣꯛꯅꯤ ꯍꯥꯏ
ꯇꯜꯂꯦ ꯑꯩꯗꯤ ꯄꯣꯀꯦꯠ ꯗꯣꯒꯇꯤ ꯃꯁꯛ ꯊꯤꯌꯦꯕ ꯃꯥꯒꯤ ꯃꯆꯤꯟꯗꯣ ꯄꯤꯛꯇ꯭ꯔꯨ ꯄꯤꯛꯑꯒ ꯇꯜꯂꯦ
ꯑꯩꯗꯤ ꯄꯤꯇ꯭ꯔꯨ ꯄꯥꯝꯃꯦ ꯍꯩ ꯌꯥꯝ ꯆꯥꯎꯔꯗꯤ ꯁꯦꯟꯅꯕ ꯉꯝꯃꯣꯏꯕ
ꯎꯝ ꯅꯍꯥꯟꯒꯤ ꯖꯨꯖꯣꯗꯣ ꯌꯥꯝ ꯅꯤꯡꯁꯤꯡꯉꯦ ꯎꯝ
ꯍꯣꯏ ꯍꯣꯏ
ꯍꯨꯝꯍꯨꯝ ꯌꯥꯝ ꯅꯨꯡꯁꯤꯌꯦ
ꯑꯍꯥꯍꯥ ꯃꯥꯒꯤ ꯃꯊꯤꯗꯣ ꯅꯕꯥꯅꯤ ꯁꯦꯟꯅꯕꯗꯥ ꯍꯥ ꯍꯥ
ꯏꯁ ꯏꯁ
ꯑꯍ
ꯅꯣꯛꯑꯣ ꯅꯣꯛꯑꯣ ꯅꯣꯛꯃ ꯃꯇꯝꯅꯦ ꯑꯉꯥꯡ ꯑꯣꯏꯕꯤꯒꯤꯀꯣ
ꯑꯥ ꯌꯥꯝ ꯅꯨꯡꯁꯤꯌꯦ ꯍꯥꯏꯕ ꯑꯗꯨꯀꯥꯟꯒꯤ ꯋꯥꯔꯤꯁꯤꯡꯁꯦ
ꯅꯪ ꯑ ꯀꯩꯅꯣꯗ ꯍꯥꯏꯌꯣ
ꯑꯗꯨꯒꯤ ꯑ ꯑꯗꯨꯒꯤ ꯖꯨꯖ ꯖꯨꯖꯣꯗꯣ
ꯍꯣꯏ
ꯊꯥ ꯊꯥ ꯀꯌꯥ ꯁꯨꯒꯦ ꯃꯥꯅ ꯂꯩꯈꯤꯗ꯭ꯔꯤꯗꯣ
ꯑꯍꯨꯝ ꯁꯨꯗ꯭ꯔꯤꯌꯦ ꯅꯨꯡꯇꯤꯒꯤ ꯀꯩꯅꯣ ꯁꯥꯞ ꯅꯠꯇꯦ ꯅꯠꯇꯦ ꯊ꯭ꯔꯤ ꯃꯟꯁ ꯁꯨꯔꯗꯤ ꯍꯤꯗꯥꯛ ꯀꯥꯞꯄ ꯌꯥꯔꯦꯕ ꯑꯗꯨ ꯁꯨꯗ꯭ꯔꯗꯤ ꯀꯥꯞꯄ ꯌꯥꯔꯣꯏ ꯀꯩꯅꯣ ꯑꯉꯥꯡ ꯌꯥꯝ ꯑꯉꯥꯡ ꯑꯣꯏꯕꯒꯤꯀꯣ ꯃꯥꯅ ꯃꯃꯥꯅꯀꯣ ꯅꯨꯡꯇꯤꯒꯤ ꯏꯔꯨꯖꯔꯦ ꯑꯗꯨꯒꯤ ꯅꯨꯡꯇꯤꯒꯤ ꯀꯩꯅꯣ ꯁꯥ ꯁꯥ ꯄꯤꯕꯗꯣ ꯑꯗꯨꯅꯅꯦꯕ ꯕꯔꯤꯠꯇꯣ
ꯑꯍꯥꯎꯕ ꯌꯥꯝ ꯆꯥꯈ꯭ꯔꯦꯕ ꯑꯉꯥꯡ ꯑꯣꯏ ꯑꯉꯥꯡ ꯑꯣꯏꯕꯗꯨꯗ
ꯍꯣꯏ ꯕꯔꯤꯠꯇꯣ ꯇꯧꯕꯒꯤ ꯃꯥꯒꯤ ꯏꯃ꯭ꯌꯨꯟ ꯁꯤꯁꯇꯦꯝꯁꯨ ꯏꯃ꯭ꯌꯨꯟ ꯁꯤꯁꯇꯦꯝꯗꯣ ꯌꯥꯝ ꯀꯟꯗꯕꯅꯦꯕ ꯑꯗꯨꯒꯤ
ꯌꯥꯝ ꯅꯨꯡꯁꯤꯌꯦ
ꯁꯣꯏꯕꯒꯤꯅꯦ ꯍꯣꯏ ꯈꯪꯅꯗꯕꯒꯤꯀꯣ ꯑꯍꯥꯟꯕ ꯑꯣꯏꯕꯒꯤ
ꯎꯝ ꯑꯗꯣ ꯀꯥꯏꯗ ꯀꯥꯏꯗ ꯑꯣ ꯃꯌꯨꯝꯗ ꯃꯌꯨꯝꯗ ꯂꯩꯇꯕꯅꯦꯕꯀꯣ ꯃꯃꯥꯒꯤ ꯃꯌꯨꯝꯗ ꯑꯗꯨꯗꯤ
ꯅꯪ ꯉꯔꯥꯡ ꯀꯩꯅꯣꯗ ꯆꯠꯄ꯭ꯔꯥ
ꯀꯥꯏꯗ
ꯃꯥꯒꯤ ꯀꯩꯅꯣꯗꯣ
ꯈꯣꯍꯥꯝꯄꯥꯠꯇꯥ ꯆꯠꯂꯦ ꯈꯣꯍꯥꯝꯄꯥꯠꯇꯥ ꯆꯠꯂꯦ
ꯀꯥꯏꯗꯅꯣ ꯈꯨꯝꯃꯥꯡ ꯈꯨꯃꯥꯡꯄꯥꯛꯁꯦ
ꯑꯥ ꯀꯣꯏꯔꯦꯡꯒꯩ ꯑꯥ ꯀꯣꯏꯔꯦꯡꯒꯩ ꯍꯦꯜꯂꯒ ꯂꯩꯕꯅꯦ
ꯑꯝꯕ꯭ꯔꯦꯂꯥ ꯃꯌꯥꯝ ꯂꯩꯕꯗꯨꯔꯣ
ꯑꯣ ꯑꯗꯨ ꯌꯥꯎꯗ꯭ꯔꯤꯉꯩꯗ ꯂꯩꯕꯅꯦ
ꯑꯣ ꯃꯐꯝ ꯅꯨꯡꯉꯥꯏꯕꯅꯦ
ꯈꯪꯗꯦꯗ ꯂꯩ ꯊꯔꯣꯗꯣ ꯃꯌꯥꯝ ꯁꯥꯠꯍꯧꯕꯅꯦ ꯁꯥꯠꯍꯥꯎ ꯃꯌꯥꯝꯗꯤ ꯁꯥꯠꯍꯥꯎꯋꯦ ꯑꯗꯣ ꯂꯩꯕꯗ ꯑꯩꯅ ꯅꯪ ꯎꯕꯗꯣ ꯐꯤꯐꯇꯤꯒꯤꯅꯦꯕ ꯑꯗꯨꯗꯣ ꯑꯍꯨꯝꯗ ꯐꯤꯐꯇꯤ
ꯑꯥ
ꯍꯟꯗ꯭ꯔꯦꯠꯀꯤ ꯁꯤꯛꯁ ꯑꯣꯔ ꯁꯚꯦꯟ
ꯇꯤꯀꯦꯠꯗꯤ
ꯇꯤꯀꯦꯠ ꯀꯨꯟ
ꯐꯩꯌꯦ ꯐꯩ ꯇꯥꯕ꯭ꯔꯣ
ꯑꯥꯎ ꯇꯥꯏꯌꯦ ꯍꯥꯏꯅꯤꯡꯉꯥꯏ ꯂꯩꯇꯦꯍꯦ ꯉꯁꯤꯁꯦ
ꯏꯁꯩ ꯁꯛꯁꯤꯔ ꯈꯪꯗꯦ
ꯑꯗꯨꯅꯦ ꯎꯝ ꯄꯨꯡ ꯀꯌꯥꯗ ꯅꯪꯒꯤ ꯏꯟꯇꯥꯔꯟꯗꯣ ꯆꯠꯇꯣꯏꯅꯣ
ꯉꯁꯤ ꯆꯠꯂꯣꯏ ꯆꯠꯀꯦ ꯇꯧꯔꯗꯤ ꯅꯥꯏꯜꯗ ꯆꯠꯂꯅꯤ ꯐꯔꯥꯁ ꯁꯟꯗꯦ ꯑꯣꯐꯅꯦ
ꯂꯦꯛꯐꯝ ꯂꯩꯕ꯭ꯔꯣ ꯍꯣꯁꯄꯤꯇꯥꯜꯗ
ꯂꯩꯇꯦ ꯅꯥꯏ ꯑꯩꯒꯤꯗꯤ ꯔꯣꯁꯇꯔꯗꯤ ꯑꯩꯗꯤ ꯍꯥꯞꯇꯦꯕ ꯑꯗꯨ ꯏꯟꯆꯥꯔꯖ ꯃꯣꯏꯅ ꯃꯇꯦꯡ ꯄꯥꯡꯕꯤꯌꯣ ꯍꯥꯏꯕꯅꯦ ꯑꯩ ꯆꯠꯅꯤꯡꯉꯗꯤ ꯆꯠꯂꯦ ꯆꯠꯅꯤꯡꯗ꯭ꯔꯗꯤ ꯇꯣꯛꯑꯦ ꯃꯣꯏ ꯑꯣꯛꯁꯥ ꯄꯨꯔꯛꯀꯦ ꯍꯥꯏꯔꯗꯤ ꯆꯠꯀꯅꯤ ꯑꯩ ꯍꯥꯏꯈꯤꯕꯅꯦ
ꯏꯁ ꯋꯥꯔꯤꯗꯤ
ꯌꯥꯝ ꯋꯥꯕꯅꯦ
ꯎꯝ ꯅꯨꯡꯗꯥꯡꯗ ꯇꯧꯕꯗꯣ ꯋꯥꯅꯤ ꯑꯗꯣ ꯅꯨꯡꯊꯤꯟ ꯅꯨꯡꯊꯤꯟꯗ ꯅꯪ ꯇꯨꯝꯃꯒ ꯆꯠꯄ ꯆꯠꯄꯗꯤ ꯅꯨꯡꯉꯥꯏꯔꯤꯌꯦ
ꯍꯣꯏ ꯁꯥꯁꯨ ꯆꯥꯏꯑꯦ ꯑꯗꯨꯒ ꯀꯥꯡꯁꯨ ꯃꯌꯦꯛ ꯌꯥꯝ ꯑꯦ ꯍꯥꯏꯖꯤ ꯑꯣꯏꯗꯕꯒꯤꯀꯣ ꯀꯔꯣ ꯃꯅꯣ ꯁꯥꯕꯅ ꯍꯣꯏ ꯌꯥꯝ ꯁꯥꯏꯌꯦ
ꯑꯩ
ꯑꯗꯨꯝ ꯕꯌꯨꯖꯤ ꯑꯣꯏꯕꯒꯤꯀꯣ ꯐꯔꯝꯒ ꯂꯩꯥꯏꯔꯤ ꯈꯔ ꯈꯔ ꯀꯩꯅꯣ ꯇꯧꯔꯅꯤꯕ
ꯎꯝ
ꯍꯤꯗꯥꯛ ꯀꯥꯞꯄ ꯀꯩꯀꯥꯗꯣ ꯌꯥꯝ ꯋꯥꯔꯦ ꯑꯩ ꯆꯠꯅꯤꯡꯗꯦ
ꯍꯥ
ꯌꯥꯔꯗꯤ ꯂꯥꯛꯑꯣ
ꯀꯩ ꯅꯥꯔꯒꯗꯤ ꯂꯥꯛꯑꯣ ꯍꯥꯏꯕ ꯐ꯭ꯔꯤ ꯅꯠꯇꯦ ꯐ꯭ꯔꯤꯗ ꯕ꯭ꯂꯗ ꯇꯦꯁ ꯇꯧꯕ ꯌꯥꯕꯣ
ꯐ꯭ꯔꯤꯗ ꯌꯥꯗꯕꯅꯤꯅ
ꯑꯩꯒꯤ ꯕ꯭ꯂꯠ ꯒ꯭ꯔꯨꯞ ꯐꯥꯎꯕ ꯍꯧꯖꯤꯛꯐꯥꯎ ꯈꯪꯗ꯭ꯔꯤ ꯅꯪꯗꯤ ꯈꯪꯉꯃꯣ
ꯈꯪꯗꯦ ꯑꯩꯁꯨ
ꯑꯗꯨꯅꯤ
ꯑꯗꯨꯨꯗ ꯂꯩꯔꯒ ꯈꯪꯗꯦ ꯃꯇꯝ ꯈꯔ ꯂꯧ ꯂꯧꯕꯀꯣ ꯑꯗꯨ ꯇꯜꯂꯦ ꯑꯩ ꯉꯥꯏꯅ ꯈꯔ ꯇꯧꯕꯗꯣ ꯑꯩ ꯇꯜꯂꯦꯕ ꯒꯣꯕꯔꯃꯦꯟ ꯍꯣꯁꯄꯤꯇꯥꯜ ꯑꯣꯏꯕꯒꯤꯀꯣ ꯑꯩꯁꯨ ꯈꯪꯗꯦ ꯑꯩꯒꯤ ꯏꯄꯥꯁꯦ ꯌꯦ ꯅꯒꯇꯕ꯭ꯔꯣ ꯀꯩꯅꯣꯝ ꯇꯧꯣ ꯃꯥꯅꯦ ꯍꯥꯏꯕꯅꯦ ꯑꯗ ꯈꯪꯗꯦ ꯅꯪꯗꯤ
ꯑꯣ ꯑꯣꯏꯔꯝꯗꯧ ꯃꯥꯟꯕ
ꯑꯣ ꯑꯗꯨꯗꯤ ꯅꯪ ꯅꯪꯁꯨ ꯑꯣ ꯑꯣꯏꯔꯝꯃꯨꯅꯤ
ꯑꯩꯗꯨ ꯄꯣꯖꯤꯇꯤꯕ ꯑꯣꯏꯔꯝꯗꯧ ꯃꯥꯜꯂꯦ
ꯑꯥ
ꯑꯣꯏ ꯑꯣꯏꯦ ꯍꯥ
ꯅꯪ ꯋꯦꯠ ꯋꯦꯠ ꯀꯩꯕ
ꯋꯦꯠꯇꯤ ꯑꯣꯟꯕ ꯌꯥꯕ꯭ꯔꯣꯅꯣ ꯏꯂ
ꯂꯩꯇꯦ
ꯎꯝ
ꯑꯣ ꯄꯤ ꯗꯤ ꯂꯩ ꯑꯣ ꯄꯤ ꯗꯤ ꯂꯩꯔꯝꯒꯅꯤ ꯍꯣꯏ ꯏꯃꯥꯔꯖꯦꯟꯁꯤꯗꯨꯗꯤ ꯂꯩꯇꯦ ꯅꯣꯔꯥꯗꯣ ꯌꯥꯏꯗ ꯇꯤꯛꯀꯦꯠ ꯀꯛꯂꯒ ꯀꯩꯅꯣ ꯇꯧꯗꯣꯏꯅꯦ ꯇꯤꯛꯀꯦꯠ ꯀ꯭ꯌꯨꯗꯣ ꯅꯪ ꯂꯦꯞꯄ ꯉꯝꯃꯣꯏ
ꯑꯣ ꯃꯤ ꯁꯨꯝ ꯍꯪ ꯍꯪꯗꯕ꯭ꯔꯣ
ꯎꯝ ꯇ ꯍꯌꯥ ꯃꯥꯛ ꯃꯅꯦ ꯍ ꯅꯣꯏ ꯂꯥꯛꯑꯗꯤ ꯁꯦꯔꯤꯟ ꯁꯤꯦꯔꯤꯟ ꯀꯩꯀꯥꯗꯤ ꯑꯩ ꯐ꯭ꯔꯤꯗ ꯄꯤꯕ ꯌꯥꯏ
ꯑꯧ ꯅꯥꯔꯀꯥꯟꯗ ꯂꯥꯛꯀꯦ ꯂꯥꯞꯄꯒꯤꯀꯣ ꯑꯗꯨꯁꯨ
ꯍꯣꯏ ꯍꯣꯏ ꯏꯃꯥꯟꯕꯤ ꯑꯃꯗꯣ
ꯎꯝ
ꯅꯅꯣꯏꯕꯤꯗꯣ
ꯎꯝ ꯎꯝ
ꯍꯣꯁꯄꯤꯇꯥꯜꯗ ꯆꯠꯗꯦ ꯑꯩ ꯑꯗꯨꯝ ꯑꯦꯟꯇꯤꯕꯤꯁ ꯀꯥꯞꯄꯗꯣ
ꯑꯣ ꯎꯝ
ꯑꯩꯅ ꯄꯨꯔꯛꯄꯅꯦꯕ
ꯑ
ꯁꯤꯔꯤꯡ ꯀꯩꯀꯥ
ꯁꯔꯤꯟꯁ ꯑꯆꯧꯕꯁꯨ ꯄꯥꯏꯕ ꯍꯩꯕ꯭ꯔꯣ ꯅꯪ
ꯑꯥ ꯐꯌꯦ
ꯑꯩꯗꯤ ꯀꯤꯕꯅ ꯅꯍꯥꯟ ꯀꯣꯚꯤꯠꯀꯤ ꯀꯥꯞꯄꯤꯗꯅ ꯀꯥꯞꯄꯅꯦꯕ
ꯑꯩꯗꯤ ꯀꯤꯗꯦ
ꯅꯥꯗꯅꯕ ꯇꯧꯕ ꯍꯩꯕ꯭ꯔꯣ ꯑꯗꯨꯝ ꯅꯥꯕꯁꯨ ꯂꯩꯗꯅ
ꯅꯥꯕꯁꯨ ꯂꯩꯌꯦ ꯅꯪꯅ ꯀꯩꯅꯣ ꯂꯦꯡꯔꯗꯤ
ꯅꯪꯒꯤ ꯁꯤꯡꯃꯤꯗꯨ ꯊꯦꯛꯑꯗꯤ ꯊꯣꯛꯇ꯭ꯔꯗꯤ ꯅꯥꯔꯅꯤꯌꯦ ꯑꯗꯨꯒ ꯅꯪꯅ ꯐ꯭ꯔꯤꯗ ꯂꯩꯔꯗꯤ ꯀꯩꯅꯣ ꯃꯨꯛ ꯑꯗꯤ ꯅꯥꯅꯤꯕ
ꯏꯁ ꯀꯩꯅꯣꯝ ꯊꯤꯜꯂꯅꯤ ꯍꯥꯏꯕ ꯎꯝ ꯀꯩꯅꯣꯝ ꯊꯤꯜꯂꯅꯤ ꯍꯥꯏꯕ ꯈꯪꯕꯒꯤ ꯑꯗꯨꯝ ꯑ ꯀꯩꯅꯣꯝ ꯄ꯭ꯔꯦꯁꯔꯒꯨꯝꯕ ꯑꯃ ꯄꯤꯔꯦꯗꯅ ꯑꯗꯨꯃꯥꯏꯅ ꯇꯧꯕꯒꯤꯅꯦꯕ ꯅꯥꯔꯤꯗꯣ ꯔꯤꯂꯦꯛꯁ ꯑꯣꯏꯗꯕ
ꯍꯣꯏ ꯍꯣꯏ ꯃꯁꯜꯕꯨꯗꯤ ꯅꯥꯗꯕꯅꯦ
ꯎꯝ ꯑꯗꯣ ꯑꯩꯗꯤ ꯀꯥꯞꯄ ꯈꯨꯗꯤꯡ ꯏ ꯊꯣꯛꯑꯦ ꯍꯥꯏꯗꯤ ꯀꯤꯕꯒꯤ
ꯁꯥꯗꯣꯏꯔꯣ
ꯁꯦꯔꯤ ꯑ ꯂꯧꯊꯣꯛꯑ ꯑꯃꯨꯛ ꯂꯧꯊꯣꯛꯑꯀꯥꯟꯗ
ꯅꯠꯇꯦ ꯏ ꯊꯣꯛꯄꯗꯣ ꯕꯦꯟꯁꯗꯔꯥ ꯅꯠꯇ꯭ꯔꯒ ꯃꯁꯜꯗꯔꯣ ꯍꯥꯏꯕ
ꯈꯪꯗꯦ ꯃꯁꯜꯗꯒꯤ ꯚꯦꯟꯁꯗꯣ ꯕꯤꯟ ꯚꯦꯟꯁꯇꯒꯤꯅꯤ
ꯚꯦꯟꯁꯇꯗꯤ ꯎꯝ ꯚꯦꯟꯁꯇꯗꯤ ꯊꯣꯛꯄꯅꯦ ꯊꯣꯛꯇ꯭ꯔꯗꯤ ꯅꯪ ꯍꯤꯗꯥꯛꯇꯣ ꯆꯪꯉꯔꯣꯏꯕ ꯄꯣꯝꯈꯠꯂꯅꯤꯕ
ꯑꯣ ꯑꯣ
ꯃꯁꯜ ꯀꯩꯅꯣ ꯅꯤꯡꯖꯣꯟꯒ ꯄꯝꯃꯣꯡꯗꯗꯤ ꯀꯩꯅꯣ ꯊꯣꯛꯇꯕꯅꯦ ꯏ
ꯎꯝ
ꯃꯁꯜꯗ ꯑꯣꯏꯕꯒꯤ ꯊꯣꯛꯇꯕꯅꯤ
ꯍꯌꯦꯡꯋꯥꯏ ꯗꯔꯀꯥꯔ ꯂꯩꯔꯀꯥꯟꯗ ꯌꯨꯝꯗ ꯀꯧꯗꯣꯏꯅꯦ ꯏꯃꯥꯟꯅꯕꯤ ꯍꯩꯕ ꯂꯩꯌꯦꯅ
ꯀꯧꯋꯣ ꯀꯧꯋꯣ ꯇꯛ ꯀꯥꯞꯄꯗꯣ ꯈꯪꯕ꯭ꯔꯥ
ꯑ ꯄꯨꯛꯇꯥ
ꯍꯣꯏ
ꯈꯪꯗꯦ ꯏꯟꯁꯨꯂꯤꯟꯒꯨꯝꯕꯔꯣ
ꯏꯟꯁꯨꯂꯤꯟ ꯍꯣꯏ ꯅꯪꯒꯤ ꯑ ꯀꯩꯅꯣꯗꯣ ꯕ꯭ꯂꯠ ꯃꯅꯨꯡꯗꯒꯤ ꯀꯩꯅꯣ ꯏꯗꯣ
ꯑꯣ
ꯀꯪꯉꯗꯤ ꯑꯗꯨꯝ ꯀꯥꯞꯄꯅꯦꯕ